ꯆꯗꯥ
ꯎꯝ
ꯇꯅꯣ ꯍꯒꯅꯤ
ꯎ ꯑ ꯁꯨꯦ
ꯇꯥꯔꯕꯣ
ꯇꯔꯦ
ꯇꯧꯔꯤꯅꯣ
ꯍꯤꯞꯄꯤ
ꯎꯝ ꯅꯣꯏꯃꯥ ꯀꯔꯝ ꯀꯥꯟꯂꯥꯛꯒꯅꯤ
ꯑꯣ ꯍꯌꯦꯡ ꯉꯥꯛꯀꯅꯤ ꯍꯥꯏꯑ ꯑꯗꯨꯅ ꯌꯦꯟꯗꯣ ꯍꯌꯦꯡ ꯆꯥꯔꯅꯤ
ꯅꯪꯅ ꯍꯌꯦꯡ ꯑꯦꯛꯖꯥꯝ ꯆꯠꯅꯤꯡꯉꯥꯏ
ꯍꯥ
ꯅꯪꯅ ꯍꯌꯦꯡ ꯑꯃꯨꯛ ꯑꯦꯆꯝ ꯆꯅꯤꯡꯉꯥꯏ
ꯑ
ꯄꯩꯁꯥꯗꯤ ꯄꯤꯈꯔꯕꯣ ꯑꯦꯖꯝꯒꯤ
ꯑ ꯄꯤꯠ꯭ꯔ
ꯄꯤꯔꯣ ꯍꯥꯏꯌꯣ ꯑꯦꯖꯝ ꯂꯣꯏꯔꯒ ꯑꯃꯨꯛ ꯄꯤꯗꯕꯤꯗ ꯇꯣꯛꯀꯅꯤ
ꯏꯀꯥꯥꯏ
ꯎꯝ ꯌꯦꯖꯣꯝ ꯋꯥꯅ ꯊꯥꯔꯒ ꯑꯃꯨꯛ ꯏꯀꯥꯏꯕ
ꯄꯥꯅꯤꯡꯗꯦ
ꯑꯍꯟꯗꯣ ꯑꯉꯥꯡꯗꯣ ꯅꯪꯒꯤ ꯑꯦꯛꯖꯥꯝ ꯊꯥꯕ
ꯑꯉꯥꯡꯅꯦ ꯍꯧꯖꯤꯛꯅ ꯐꯣꯔꯠ ꯁꯦꯃꯤꯁꯇꯔ ꯀꯥꯏꯗꯨꯗꯤ
ꯎꯝ ꯄꯩꯁꯥ ꯄꯤꯗꯕꯤꯗ ꯌꯦꯡꯕꯤꯌꯨ ꯍꯥꯏꯔꯗꯤ ꯅꯪ ꯃꯥꯡꯒꯅꯤ ꯑꯃꯨꯛ ꯁꯥꯎꯔꯛꯀꯅꯤ
ꯈꯪꯗꯦ ꯍꯌꯦꯡ ꯂꯣꯏꯔꯒ ꯍꯪꯉꯒꯦ
ꯍꯧꯖꯤꯛꯅ ꯍꯥꯏꯈ꯭ꯔꯣ ꯍꯌꯦꯡ ꯖꯥꯝ ꯂꯣꯏꯔꯅꯤ ꯄꯩꯁꯥꯗꯣ ꯑꯩꯁꯨ ꯆꯤꯜꯂꯦ ꯃꯔꯨꯞꯀꯤ ꯄꯩꯁꯥ ꯄꯤꯅꯤꯡꯉꯥꯏ ꯂꯩ ꯑꯗꯨꯒꯤ ꯍꯌꯦꯡ ꯊꯥꯕꯤꯔꯛꯑꯣꯀꯣ ꯍꯥꯏꯌꯣ ꯅꯠꯇ꯭ꯔꯗꯤ ꯑꯦꯖꯥꯝ ꯂꯣꯏꯒꯕꯗꯤ ꯃꯥꯗꯤ ꯃꯣꯏꯗꯤ ꯑꯃꯨꯛ ꯀꯩꯅꯣ ꯇꯧꯔꯛꯀꯅꯤ ꯀꯣꯟꯅ ꯄꯤꯒꯦ ꯌꯦꯡꯕꯤꯌꯨ
ꯑꯣꯐꯤꯁꯇ ꯊꯕꯛ ꯇꯧꯕ꯭ꯔꯥ ꯈꯪꯗꯦ ꯑꯩ ꯅꯍꯥꯟ ꯃꯦꯁꯦꯖ ꯊꯥꯕꯗꯣ ꯑꯗꯨꯗ ꯂꯦꯞꯇꯣꯞꯇ ꯑꯗꯨꯝ ꯅꯨꯡꯇꯤꯒꯤ ꯌꯦꯡꯕꯅꯤꯅ ꯌꯥꯝ ꯋꯥꯏꯑꯦ ꯑꯣꯐꯤꯁ ꯀꯤꯁꯦ ꯍꯛꯆꯥꯡꯁꯨ ꯌꯥꯝꯃꯦ ꯍꯥꯏꯌꯦ
ꯀꯔꯤ ꯑꯣꯐꯤꯁ ꯔꯣ
ꯈꯪꯗꯦ ꯑꯩꯁꯨ ꯍꯪꯗꯦ
ꯎꯝ ꯗꯦ ꯀꯌꯥꯆꯡꯅꯤꯉꯥꯢ ꯍꯥꯏꯕ꯭ꯔꯣ ꯍꯣꯁꯇꯦꯜ
ꯍꯣꯁꯇꯦꯜ ꯗꯦꯠ ꯁꯚꯦꯟꯅ ꯆꯪꯒꯅꯤ ꯑꯦ ꯗꯦꯠ ꯁꯤꯛꯁꯇ ꯕꯦꯁꯤꯁꯇ ꯆꯪꯉꯅꯤ ꯑꯗꯨꯒ ꯗꯦꯠ ꯁꯕꯦꯟꯗ ꯀꯥꯕ ꯍꯧꯔꯅꯤ ꯅꯨꯡꯇꯤꯒꯤ ꯗꯥꯜ ꯆꯥꯕ ꯍꯧꯔꯅꯤ
ꯃꯩ ꯃꯨꯠꯂꯗꯤ ꯚꯦꯔꯥ ꯀꯥꯔꯅꯤ ꯄꯣꯋꯔ ꯕꯦꯡ ꯂꯩꯔꯤꯉꯥꯏ ꯇꯧꯔꯣ
ꯍꯣꯁꯇꯦꯜꯒꯤ ꯐꯥꯔꯁ ꯃꯟꯒꯤ ꯁꯦꯂꯔꯤ ꯄꯤꯕꯗꯣ ꯑꯇꯣꯞꯄ ꯋꯥꯔꯃꯦꯡ ꯂꯧꯔꯅꯤ ꯑꯩ
ꯇꯣꯂꯣꯞꯗꯤ ꯀꯌꯥ ꯄꯤ ꯍꯥꯏꯕ꯭ꯔꯥ
ꯐꯣꯔꯀꯦ
ꯑꯥ
ꯐꯣꯔ
ꯃꯔꯤꯈꯛ
ꯎꯝ ꯐꯥꯏꯚ ꯌꯧꯔꯁꯨ ꯌꯥꯝꯃꯅꯤ ꯃꯉꯥꯗꯤ ꯎꯄꯥꯏ ꯂꯩꯇꯦ ꯅꯦꯛꯁ ꯏꯌꯥꯔꯃꯨꯛ ꯂꯩꯕ ꯇꯥꯔꯗꯤ ꯅꯦꯛꯁ ꯏꯌꯥꯔ ꯃꯉꯥ ꯁꯥꯕꯤꯔꯣ ꯍꯥꯏꯔꯒꯦ ꯍꯟꯗꯛꯇꯤ ꯑꯦꯛꯁꯄꯤꯔꯤꯌꯦꯟꯁꯀꯤ ꯑꯣꯏꯅ ꯂꯥꯛꯑꯒꯦ
ꯄꯁꯤꯟꯁꯨ ꯂꯧꯒꯗꯔ
ꯑꯗꯨꯒ ꯇꯨꯏꯁꯟ ꯁꯥꯇꯔꯗꯦꯗꯤ ꯁꯨꯇꯤ ꯊꯥꯔꯅꯤ
ꯅꯪꯒꯤ ꯅꯅꯥꯎ ꯅꯪꯒꯝ ꯅꯅꯥꯎꯄꯤꯗꯤ ꯃꯊꯟꯗ ꯃꯊꯟꯗ ꯆꯠꯂꯤꯅꯦ
ꯎꯝ ꯑꯩꯅ ꯆꯠꯈ꯭ꯔꯣ ꯍꯥꯏꯕꯅꯦ
ꯌꯥꯗ꯭ꯔꯣ ꯀꯞꯇ꯭ꯔꯣ
ꯀꯞ ꯍꯣꯏ ꯍꯌꯦ ꯃꯁꯨꯨ
ꯅꯨꯡꯉꯥꯢꯔꯔꯣꯢ
ꯎꯝ
ꯎꯝ ꯎꯝ ꯅꯪꯗꯁꯨ ꯆꯠꯃꯤꯟꯅꯅꯤꯅ ꯑꯦꯗꯃꯤꯁꯟ ꯇꯕꯤꯔꯒ ꯅꯪ ꯑꯃꯨꯛ ꯆꯠꯈ꯭ꯔꯅꯤ
ꯎꯝ
ꯃꯥ ꯄꯨꯀꯣ ꯃꯕꯨꯁꯨꯨ ꯐꯣꯁꯇꯦꯜꯗ
ꯍꯣꯁꯇꯦꯜ ꯐꯤ ꯊꯥ ꯑꯃꯗ ꯂꯤꯁꯤꯡ ꯑꯅꯤꯒ ꯆꯃꯉꯔꯥ ꯇꯨ ꯄꯣꯏꯟ ꯐꯥꯏꯚ ꯇꯧꯕꯅꯦ ꯑꯗꯨꯒ ꯁ꯭ꯀꯨꯜ ꯐꯤꯁꯅ ꯁꯤꯛꯁ ꯍꯟꯗ꯭ꯔꯦꯠ ꯑꯗꯨꯗꯤ ꯌꯦꯡꯉꯣ
ꯌꯥꯝꯗꯦꯅ ꯆꯄꯤ ꯂꯩꯗꯤ ꯌꯥꯢꯅ
ꯃꯆꯦꯁꯨ ꯏꯝꯐꯥꯜꯗ ꯍꯣꯁꯇꯦꯜ ꯂꯩꯕꯅꯦ
ꯑ ꯑ ꯑ ꯅꯣꯢ ꯄꯥ ꯀꯔꯤ ꯇꯣꯕ꯭ꯔꯥ ꯍꯧꯖꯤ
ꯑꯣꯀꯤ ꯏꯟꯁꯥꯡ ꯊꯣꯡꯉꯤ
ꯎꯝ ꯎ ꯑꯣꯔ ꯏꯅꯤ ꯀ꯭ꯔꯤꯝꯁꯅ ꯆꯗꯤ
ꯍꯦꯟꯗꯤ ꯃꯥꯏꯔꯦꯟ ꯅꯠꯇꯕ ꯃꯨ ꯃꯨꯇꯨ ꯈꯣꯡꯗ꯭ꯔꯨꯝ
ꯅꯪ ꯁꯤ ꯄꯣꯡ ꯅꯪ ꯉꯁꯤ ꯄꯣꯡ ꯀꯗ ꯍꯧꯗꯠꯇ꯭ꯔꯥ
ꯃꯁ ꯄꯨꯡꯟ ꯇꯔꯦꯠ ꯉꯥ ꯇꯔꯨꯛ ꯇꯔꯦꯠ ꯄꯨꯡ ꯇꯔꯦꯠ ꯅꯤꯄꯥꯜ ꯄꯨꯡ ꯅꯤꯄꯥꯟ ꯄꯨꯡ ꯅꯤꯄꯥꯟꯗ
ꯃꯔꯔꯦꯟꯕꯣꯗꯤ ꯌꯦꯗ꯭ꯔꯣ
ꯌꯦꯡꯒꯅꯤ ꯄꯨꯡ ꯑꯍꯨꯝ ꯃꯈꯥꯏꯗ
ꯍ ꯕꯣꯔꯣ ꯃꯈꯥꯏꯗꯅꯦ ꯍꯟꯅꯟꯒꯤꯗꯤ
ꯍꯥꯥ
ꯕꯔꯣ ꯃꯈꯥꯏꯗꯅꯦ
ꯄꯣꯔꯣꯛ ꯃꯈꯥ ꯑꯗꯨꯒ ꯍꯌꯦꯡꯁꯨ ꯑꯃꯨꯛ ꯑꯦꯛꯖꯝ ꯂꯩꯕ ꯑ
ꯕꯣ ꯃꯈ ꯀꯥꯏꯗ ꯇ ꯃꯗꯤ ꯣꯔ ꯃꯈꯥꯏꯗꯤ ꯌꯦꯡꯗꯤ ꯑꯅꯤ ꯃꯈꯥꯏ ꯇꯨꯝꯅꯤꯡꯉꯥꯏ ꯑꯅꯤ ꯃꯈꯥꯏꯗꯤ ꯀꯤ ꯎꯨꯡ ꯀꯌꯥ ꯀꯣ ꯇꯝ ꯂꯖꯨꯡ
ꯅꯤꯄꯥꯟꯗ ꯇꯨꯝꯃꯅꯤ ꯑꯗꯨꯒ ꯄꯨꯡ ꯕꯥꯔꯣ ꯃꯈꯥꯏꯗ ꯕꯥꯔꯣ ꯗ ꯍꯧꯒꯠꯂꯅꯤ ꯑꯗꯨꯒ ꯕꯣꯜ ꯌꯦꯡꯉꯅꯤ ꯑꯗꯨꯒ ꯕꯣꯜ ꯍꯦꯛ ꯌꯦꯡꯕ ꯂꯣꯏꯔꯒ ꯑꯃꯨꯛ ꯇꯨꯝꯃꯅꯤ ꯑꯗꯨꯒ ꯍꯧꯒꯠꯂꯅꯤ ꯆꯥꯛ ꯆꯥꯔꯅꯤ ꯑꯦꯛꯖꯥꯝ ꯆꯠꯂꯅꯤ ꯑꯃꯨꯛ ꯍꯜꯂꯛꯑꯅꯤ ꯑꯃꯨꯛ ꯇꯨꯝꯃꯅꯤ
ꯔꯤ ꯇꯕꯤ ꯌꯥꯔ
ꯌꯥꯒꯅꯤ ꯑꯩꯈꯣꯏ ꯃꯥ ꯂꯥꯛꯇ꯭ꯔꯗꯤ
ꯂꯅꯤꯃ ꯆ
ꯈꯔ ꯊꯦꯡꯅ ꯂꯥꯛꯀꯅꯤ ꯒꯥꯔꯤ ꯂꯩꯇ꯭ꯔꯗꯤ ꯎꯄꯥꯏ ꯂꯩꯇꯦ
ꯗꯗꯤꯅꯣꯅꯣꯏꯒꯂ
ꯑꯥ
ꯍꯣꯏ ꯄꯝ ꯔꯣꯝꯗꯨꯔꯣ
ꯅꯠꯇꯦꯛ ꯑꯁ ꯎ
ꯍꯣꯏ ꯅꯣꯏ ꯈꯨ ꯅꯣꯗ꯭ꯔꯣ ꯑꯣꯇ꯭ꯔꯦꯒꯒꯦ ꯅꯣꯟ꯭ꯔꯣ
ꯀꯥꯃꯨꯡꯖꯩ
ꯐꯗꯔꯤ
ꯀꯥꯟꯅ ꯐꯦꯠꯂꯕꯨ ꯁꯥꯏꯠꯇ ꯁꯛꯇꯤꯃꯥꯟꯗ ꯆꯠꯄꯅꯦ
ꯆꯗ
ꯁꯛꯇꯤꯃꯥꯟ ꯂꯩꯇ꯭ꯔꯗꯤꯩ ꯌꯨꯝ ꯍꯟꯅꯤꯡꯉꯥꯏ ꯎꯄꯄꯥ ꯂꯩꯇ
ꯅ ꯀꯁꯦ ꯄ꯭ꯔꯣ ꯃꯤ ꯑꯃ
ꯑꯣ ꯌꯥꯕ
ꯎꯝ ꯀꯔꯤ ꯂꯧꯔꯣꯖꯥꯡꯒꯤ ꯂꯧꯔꯣ ꯆꯥꯡ ꯀꯔꯣ
ꯆꯥꯛꯁꯨꯣꯛ
ꯍꯣꯏ ꯐꯧ ꯊꯥꯕ꯭ꯔꯥ ꯆꯤꯡꯗ ꯆꯤꯡ ꯇꯤꯜꯍꯧꯗ
ꯑꯩꯈꯣꯏꯒꯤ ꯅꯠꯇꯦ ꯃꯤꯒꯤꯅꯦ
ꯑꯗꯨ ꯑꯩꯈꯣꯏꯒꯤ ꯅꯕꯣꯛ ꯑꯩꯈꯣꯏꯒꯤ
ꯅꯠꯇꯦ ꯑꯩꯈꯣꯏ ꯑꯩꯈꯣꯏ ꯁ꯭ꯀꯨꯜꯗ ꯑꯣꯖꯥ ꯇꯧꯕꯗꯣ ꯏꯅꯥꯎꯅꯨꯄꯥ
ꯎꯝ
ꯑꯗꯨꯒꯤ ꯃꯣꯏꯒꯤ ꯆꯠꯈꯤꯕ
ꯀꯔꯤ ꯃꯔꯤ ꯊꯣꯛꯄ꯭ꯔꯥ ꯑꯗꯨ ꯅꯣꯏꯒ ꯑꯗꯨꯒꯤ ꯀꯩꯅꯣꯗꯨꯒ
ꯃꯣꯏꯒꯤ ꯃꯃꯥꯗꯣ
ꯎꯝ
ꯃꯣꯏꯒꯤ ꯃꯃꯥꯒ ꯍꯧꯖꯤꯛ ꯑꯩꯒꯤ ꯏꯄꯥꯒ
ꯎꯝ ꯃꯆꯑꯣ
ꯅꯠꯇꯦ ꯑꯩꯒꯤ ꯑꯕꯣꯛ ꯀꯩꯊꯦꯜ ꯃꯕꯤ ꯈꯨꯡꯎꯞꯗ ꯂꯩꯕꯗꯣ
ꯎꯝ
ꯑꯗꯨ ꯍꯅꯨꯕꯤꯗꯨꯅ ꯄꯣꯛꯄ ꯍꯧꯖꯤꯛ ꯁꯥꯔ ꯃꯃꯥꯗꯣ ꯁꯥꯔ ꯃꯃꯥꯒꯤ ꯃꯃꯥ
ꯎꯝ
ꯑꯗꯨꯒꯤ ꯃꯔꯤ ꯊꯣꯛꯄ ꯃꯔꯤ ꯃꯆꯥ ꯊꯣꯛꯄ
ꯑꯗꯨ ꯑꯗꯨ ꯅꯨꯄꯥ ꯇꯂꯣꯞ ꯀꯌꯥ ꯄꯤꯕ꯭ꯔꯥ ꯃꯥꯕꯨꯁꯨ ꯆꯞ ꯃꯥꯟꯅꯕ꯭ꯔꯥ
ꯅꯠꯇꯦ ꯆꯞ ꯃꯥꯟꯅꯗꯦ ꯅꯍꯥꯟꯗꯤ ꯐꯥꯏꯚ ꯍꯥꯏꯕꯅꯦ ꯑꯗꯨ ꯂꯥꯛꯄ ꯀꯥꯟꯗ ꯁꯤꯛꯁ ꯄꯤꯌꯦ ꯍꯥꯏꯌꯦ
ꯇꯪꯒꯤꯤꯟ ꯀꯌꯥ
ꯑꯩꯗꯤ ꯁꯤꯛꯁ
ꯆ ꯃꯅꯅꯗꯤ
ꯆ ꯃꯅ ꯁꯝꯁꯝ
ꯃꯅ ꯀ꯭ꯂꯥꯁ ꯀꯌꯥ ꯀ ꯆꯪꯝꯕ
ꯀ꯭ꯂꯥꯁ ꯁꯚꯦꯟ ꯐꯥꯎꯔ ꯑꯩꯠ ꯐꯥꯎꯔ ꯆꯪꯕꯅꯤ ꯑꯗꯣ ꯍꯥꯏꯌꯥꯔ ꯀ꯭ꯂꯥꯁꯇ ꯆꯠꯂꯁꯨ ꯃꯣꯏꯒꯤ ꯋꯥꯟ ꯗꯦꯒꯤ ꯁꯕꯖꯦꯛꯇꯣ
ꯎꯝ
ꯑꯩꯒꯤ ꯀ꯭ꯂꯥꯁꯀ ꯆꯞ ꯃꯥꯟꯅꯕ ꯇꯥꯏꯃꯤꯡꯗꯨꯣ
ꯎꯝ
ꯕꯥꯔꯣ ꯐꯥꯎꯁꯦ ꯁꯕꯖꯦꯛ ꯃꯔꯤ ꯂꯧꯕ ꯌꯥꯏꯕ
ꯎꯝ
ꯑꯗꯨꯒ ꯑꯩꯒꯤꯁꯨ ꯆꯞ ꯃꯥꯟꯅꯩꯗꯅ
ꯑꯗꯨꯗꯤ ꯃꯥꯡꯉ ꯑꯗꯨꯗꯤ ꯍꯦꯟꯅ ꯋꯥ ꯍꯥꯏꯅ ꯑꯗꯨꯅ
ꯅꯦꯛꯁꯔꯗꯤ ꯑꯩꯁꯨ ꯍꯥꯏꯒꯅꯤ ꯁ꯭ꯀꯨꯜ ꯐꯤꯁꯇꯣ ꯈꯔ ꯍꯦꯟꯒꯠꯂꯣ ꯑꯗꯨꯒ ꯑꯣꯖꯥ ꯑꯅꯤ ꯊꯝꯅꯕ ꯇꯧꯋꯣ ꯑꯩꯁꯨ ꯍꯥꯏꯒꯅꯤ ꯁꯦꯁꯟ ꯍꯧꯗ꯭ꯔꯤꯉꯩꯗ ꯑꯗꯨꯒ ꯀ꯭ꯂꯥꯁꯔꯨꯝꯁꯨ ꯈꯔ ꯄꯦꯟꯇꯤꯡ ꯌꯥꯝꯍꯜꯂꯣꯅ ꯍꯥꯏꯒꯅꯤ
ꯌꯥꯔꯣꯍꯤꯗ
ꯃꯥꯅꯤ
ꯌꯥꯔꯦ ꯆꯂꯣ ꯃꯤ ꯅꯪꯒꯤ ꯄꯣꯠ ꯄꯤꯕ ꯉꯝꯗꯕꯗ ꯑꯣꯖꯥꯗꯤ ꯊꯝꯃꯗꯤ ꯃꯣꯏ ꯉꯝꯃꯔꯣꯏ
ꯅꯍꯥꯟ ꯑꯩꯈꯣꯏ ꯁ꯭ꯀꯨꯜ ꯀꯥꯔꯤꯉꯩꯗꯗꯤ ꯑꯣꯖꯥ ꯑꯅꯤ ꯑꯍꯨꯝ ꯊꯝꯕꯅꯤꯅꯦꯅ ꯍꯧꯗ꯭ꯔꯤ ꯀꯦꯖꯤꯒꯤ ꯑꯗꯨ ꯑꯉꯥꯡꯗꯣ ꯈꯔ ꯑꯉꯥꯡꯗꯣ ꯌꯥꯝꯃꯛꯇꯕꯅꯤꯅ ꯑꯣꯖꯥ ꯑꯃ ꯉꯍꯥꯛꯇꯪ ꯊꯝꯕ ꯑꯗꯨꯗꯨꯅꯤ
ꯍ ꯑꯃꯗꯤ ꯑꯦꯛꯁꯇ꯭ꯔꯥ ꯊꯝꯕ ꯌꯥꯏ ꯖꯤꯒꯤꯁꯨ ꯅꯖꯔꯤꯒꯤꯁꯨ ꯑꯅꯤꯃꯛꯀꯤ ꯆꯦꯟꯅꯤꯡꯉꯩ
ꯎꯝ ꯑꯩꯈꯣꯏ ꯁꯥꯔ ꯔꯣꯅꯦꯜꯒꯤ ꯅꯨꯄꯤꯗꯣ
ꯑꯣ
ꯁꯥꯔ ꯔꯣꯅꯦꯜꯒ ꯂꯩꯌꯦꯕꯥ ꯄ꯭ꯔꯤꯟꯁꯤꯄꯥꯜ ꯍꯣꯏ ꯄ꯭ꯔꯤꯟꯁꯤꯄꯥꯜꯒꯤ ꯌꯨꯝꯗ ꯃꯣꯏꯅ ꯑꯦꯀꯣꯃꯣꯗꯦꯁꯟ ꯄꯤꯕꯗꯣ ꯑꯗꯨꯗ ꯂꯩꯌꯦꯕ ꯑꯗꯣ ꯎꯝ ꯃꯦꯟꯒꯤ ꯑꯣꯏꯅ ꯍꯥꯠꯇ꯭ꯔꯁꯨ ꯑꯉꯥꯡꯁꯤꯡꯒꯤ ꯋꯥꯁꯔꯨꯝ ꯆꯠꯄ ꯈꯣꯠꯄ ꯑꯗꯨꯗꯗꯤ ꯃꯥꯁꯨ ꯃꯇꯦꯡ ꯇꯧꯕ ꯌꯥꯏꯌꯦꯅ
ꯎꯝ
ꯑꯗꯨꯁꯨ ꯊꯝꯕ ꯌꯥꯏꯌꯦꯕ
ꯎꯝ
ꯁꯦꯂꯔꯤꯗꯣ ꯁꯤꯛꯁ ꯌꯥꯎꯗ꯭ꯔꯁꯨ ꯌꯨꯝꯗ ꯑꯗꯨꯝ ꯐ꯭ꯔꯤ ꯂꯩꯕꯒꯤ ꯁꯔꯨꯛ
ꯎꯝ ꯍꯥꯏꯌꯨ ꯅ ꯅꯪꯒꯤꯁꯨ ꯈꯔ ꯍꯦꯟꯒꯠ ꯍꯦꯟꯕꯤꯔꯣ ꯃꯤ ꯊꯝꯗ꯭ꯔꯁꯨ ꯅꯪꯒꯤꯗꯤ ꯍꯦꯟꯕꯤꯌꯨ ꯍꯥꯏꯌꯣ ꯃꯥ ꯆꯍꯤ ꯑꯍꯨꯝ ꯁꯨꯨꯔꯒꯔꯗꯤ ꯑꯇꯣꯞꯄ ꯃꯊꯪꯗꯗꯤ
ꯃꯦꯝꯗꯨꯅꯁꯨ ꯍꯥꯏꯌꯦ ꯑꯩꯉꯣꯟꯗ ꯑꯩꯅ ꯃꯉꯣꯟꯗ ꯍꯥꯏꯕ ꯑꯩꯗꯤ ꯂꯥꯁ ꯌꯥꯔ ꯂꯥꯛꯄꯗꯣ ꯋꯥꯃꯟꯕꯒꯤ ꯁꯦꯂꯥꯔꯤꯁꯦ ꯑꯩꯒꯤ ꯇꯪꯈꯥ ꯈꯥꯏꯗꯣꯛꯑꯒ ꯑꯣꯖꯥ ꯑꯃ ꯊꯤꯁꯤꯔꯥ ꯈꯟꯕꯅꯦ ꯑꯩꯅ ꯍꯥꯏꯕ ꯑꯗꯨꯒ ꯃꯦꯝꯗꯨꯅꯅ ꯑꯩꯁꯨ ꯁꯨꯃꯥꯏ ꯈꯜꯂꯝꯃꯦ ꯍꯥꯏ ꯑꯗꯣ ꯑꯩꯉꯣꯟꯗ ꯍꯥꯏꯌꯦ ꯅꯪ ꯎꯪ ꯍꯥꯏꯌꯣ ꯑꯣꯖꯥ ꯑꯅꯤꯅꯤ ꯊꯝꯁꯦ ꯑꯗꯨꯒ ꯁ꯭ꯀꯨꯜ ꯐꯤꯁꯨ ꯍꯦꯟꯒꯠꯁꯦꯅ ꯅꯪ ꯍꯥꯏꯌꯣ ꯑꯩꯅ ꯍꯥꯏꯔꯗꯤ ꯂꯧꯔꯣꯏ ꯍꯥꯏꯕ ꯍꯥꯏꯗꯤ ꯃꯣꯏꯗꯤ ꯃꯔꯤ ꯃꯇꯥꯅꯤꯗꯅ
ꯅꯪꯒꯤ ꯍꯥꯟꯅ ꯍꯥꯏꯔꯛꯄ ꯀꯩꯅꯣꯗꯤ ꯁꯀ꯭ꯨꯟ ꯃꯨꯠꯈ꯭ꯔꯕꯣ ꯑꯥ ꯀꯩꯅꯣꯗ ꯑꯩꯈꯣꯏ ꯏꯌꯥꯝꯕ ꯑꯩꯈꯣꯏꯒꯤ ꯗꯨꯀꯥꯟ ꯔꯣꯝꯗ ꯂꯩꯕ ꯀꯩꯅꯣꯗꯣ ꯑꯜꯐꯥꯕꯦꯠ ꯁꯀ꯭ꯨꯜ ꯃꯣꯏꯗꯤ ꯇꯣꯂꯣꯞ ꯀꯌꯥ ꯄꯤꯕꯤ
ꯈꯪꯗꯦ ꯇꯂꯣꯞꯗꯤ ꯌꯥꯝ ꯌꯥꯝꯃꯝ ꯌꯥꯝꯒꯅꯤ ꯃꯣꯏꯗꯤ ꯑꯉꯥꯡ ꯑꯃꯗ ꯊꯥ ꯑꯃꯗ ꯑꯁ ꯂꯤꯁꯤꯡ ꯇꯔꯥ ꯍꯦꯟꯕꯗꯨꯕꯨ
ꯅꯪꯗꯧ ꯇꯧꯔꯝꯃꯗꯤ ꯄꯩꯁꯥ ꯈꯔ ꯄꯥꯏꯔꯅꯤ
ꯑꯥ
ꯑꯗꯨꯗ ꯇꯧꯔꯝꯃꯗꯤ ꯄꯩꯁꯥ ꯈꯔ ꯄꯥꯏꯅꯤ ꯃꯥ
ꯀꯥꯏꯗꯒꯤ
ꯂꯝꯕꯤꯗꯣ ꯂꯝꯕꯤꯗꯣ ꯑꯣꯇꯣꯗ ꯆꯠꯇ꯭ꯔꯗꯤ ꯌꯥꯔꯣꯏꯌꯦ ꯍꯧꯖꯤꯛ ꯑꯩꯈꯣꯏ ꯈꯨꯟꯗꯒꯤ ꯑꯃ ꯇꯧꯋꯦꯕ ꯎꯝ ꯃꯣꯏ ꯌꯨꯝꯗꯣ ꯂꯣꯡꯃꯥꯏ ꯄꯥꯔꯠ ꯐꯥꯏꯐꯇ ꯂꯩꯕꯅꯦ ꯑꯗꯨꯒꯤ ꯑꯞ ꯗꯥꯎꯟ ꯑꯣꯇꯣ ꯆꯠꯂꯤꯅꯦ ꯃꯥꯁꯨ
ꯃꯃꯤꯡꯗꯣ ꯀꯥꯎꯈꯔꯦ ꯁꯤꯅꯤꯌꯥꯔ ꯑꯣꯏꯔꯦ
ꯎꯝ ꯎꯝ ꯍꯨꯝ
ꯅꯪꯁꯦ ꯀꯩ ꯌꯦꯟꯁꯥꯡ ꯆꯥꯗꯣꯏꯕ ꯊꯣꯡꯗꯣꯏꯅꯣ ꯍꯥ